ꯍꯜꯂꯣ ꯍꯜꯂꯣ ꯍꯜꯂꯣ ꯍꯂꯣ ꯍꯜꯂꯣ
ꯍꯜꯂꯣ
ꯑꯧ ꯀꯃꯥꯏ ꯀꯃꯥꯏꯅ ꯇꯧꯔꯤꯒꯦꯕ꯭ꯔꯣ
ꯋꯥ ꯑꯣ
ꯎꯝ
ꯕꯣꯜ ꯌꯦꯡꯒꯦ ꯇ ꯑꯅꯦ
ꯑꯣ ꯕꯣꯜꯗꯤ ꯍꯧꯗ꯭ꯔꯤꯅ ꯐ꯭ꯔꯥꯟꯁꯀ ꯀꯩꯅꯣꯒꯤꯔꯣ ꯐ꯭ꯔꯥꯟꯁ ꯀ ꯅꯣꯔꯋꯦ ꯀ
ꯑꯥ ꯍꯣꯏ ꯐꯣꯔ ꯐ꯭ꯔꯥꯟꯁ ꯀꯅꯣꯋꯤꯗꯨ ꯎꯝ ꯂꯟꯗ ꯀꯅꯥꯗꯨ ꯁꯄꯣꯔꯠ ꯑꯧꯅꯦ
ꯑꯩꯗꯤ ꯐ꯭ꯔꯥꯟꯁ ꯇꯧꯒꯦ ꯕ꯭ꯔꯣꯗꯤ
ꯑ ꯑꯩꯗꯤ ꯑꯩꯗꯤ ꯐ꯭ꯔꯥꯟ ꯐ꯭ꯔꯥꯟꯁ ꯑꯝꯕꯞꯄꯤꯗꯣ ꯑꯁ ꯐꯅꯦ ꯅꯧ ꯋꯥꯖꯦꯗ ꯇꯎꯅꯦꯗꯤ
ꯅꯣꯋꯦꯁꯨ ꯐꯩ ꯅꯣꯋꯦꯁꯨ ꯐꯩ ꯍꯥꯏꯗꯤ ꯅꯣꯋꯦꯁꯨ ꯍꯟꯗꯛ ꯌꯥꯝꯅꯈꯤ ꯍꯠꯂꯛꯏꯕ ꯅꯣꯚꯦꯜꯁꯨ ꯐꯩ ꯕ꯭ꯔꯣꯗꯤ ꯆꯥꯛꯀ ꯆꯥꯔꯕꯣ
ꯍꯣꯏ ꯆꯥꯈꯩꯗꯥꯁ ꯑ ꯑꯃꯃꯨꯀ ꯂ ꯂꯝꯖꯜꯅꯤ
ꯀꯦꯀꯣ ꯕꯣꯗꯤ ꯏꯝꯐꯥꯜꯗ ꯂꯩꯕ꯭ꯔꯣ ꯀꯥꯏꯗ ꯂꯩꯒꯦ
ꯑꯁ ꯇꯃ ꯂꯝ ꯂꯩ ꯍ ꯑ ꯑꯣ ꯉꯤꯡ ꯉꯤꯡ
ꯀꯩ ꯌꯦꯡꯉꯤꯅꯣ ꯕ꯭ꯔꯣ
ꯑꯥ
ꯀꯩ ꯌꯦꯡꯉꯤꯅꯣꯕ
ꯆꯠꯊꯥꯡꯁꫭ ꯎꯝ ꯑꯩ ꯑꯥ ꯐꯥꯖꯩꯅ‌ꯦ ꯃꯥꯅ ꯕꯣꯟ ꯌꯦꯡꯁꯦ ꯍꯥꯏ ꯋꯧ ꯋꯧ
ꯑꯩꯖꯨ ꯉꯥꯏꯔꯤꯅꯤ ꯄꯨꯡ ꯕꯥꯔꯣ ꯃꯈꯥꯏ
ꯍꯩ ꯄꯥꯄꯤ ꯑꯁ ꯇꯃ‌ꯦꯡꯔꫭꯡꯁꯨ ꯅꯣꯡ ꯀꯥꯟꯅ ꯆꯨꯅꯦ ꯍꯧꯖꯤꯛꯇꯤ
ꯅꯣꯡ ꯆꯨꯋ‌ꯦ
ꯍꫭ
ꯑꯨꯡ ꯑꯩꯈꯣꯏꯁꯨ ꯏꯝꯐꯥꯜꯗ ꯉꯁꯥꯏ ꯅꯣꯡꯕꯨꯗꯤ ꯃꯪꯉꯝꯃꯦ ꯑꯗꯣ ꯆꯨꯗꯤ ꯆꯨꯗ꯭ꯔꯦ ꯆꯨꯒꯦ ꯆꯨꯒꯦ ꯇꯧꯔꯒ ꯁꯣꯝꯗꯗꯤ ꯅꯨꯡꯉꯥꯏꯔꯝꯅꯤꯅꯦ ꯏꯪꯉꯥꯒ ꯁꯤꯗꯗꯤ ꯂꯣꯏꯔꯦ ꯁꯥꯕꯗ
ꯑꯥ ꯎꯝ ꯇꯥ ꯇꯥ ꯑꯁ ꯏ ꯉꯩꯍ‌ꯦ ꯀꯥꯅ ꯑꫭꯡꯕꯤ
ꯎꯝ ꯑꯗꯨꯅ‌ꯦ ꯑꯩ ꯁ꯭ꯋꯥꯏꯗꯗꯤ ꯁꯥꯏꯕ ꯑꯗꯨ ꯑꯗꯣ ꯆꯠꯊꯣꯛ ꯆꯠꯁꯤꯟꯗꯤ ꯀꯃꯥꯏꯅ ꯇꯧꯕ
ꯑꯍꯨꯝ ꯑꯗꯨꯝ ꯅꯨꯡꯉꯥꯏꯗ ꯆꯠꯊꯣꯛ ꯆꯠꯁꯤꯟꯒꯤ
ꯍꯥꯏꯗꯤ ꯏꯝꯐꯥꯜꯗ ꯀꯨꯝꯕꯒꯨꯝꯕ ꯀꯩꯝ ꯇꯧꯗ꯭ꯔꯣ
ꯇꯥꯕꯔꫭ
ꯑꯥ ꯇꯥꯏꯌꯦ ꯇꯥꯏꯌ‌ꯦ ꯇꯥꯏꯌ‌ꯦ ꯑꯥ ꯍꯜꯂꯣ
ꯑꯥ ꯑꯩꯈꯣꯏꯗꯤ ꯀꯔꯤꯁꯨ ꯇꯧꯗꯦ ꯆꯠ ꯑꯗꯨꯝꯅꯨꯉꯥꯥ ꯑꯗꯨ ꯑꯥ ꯑꯥ ꯋꯦꯗꯔꯅ ꯋꯦꯗꯔ ꯅꯣꯡ ꯀꯥꯟꯅ ꯆꯨꯗ꯭ꯔ ꯂꯩꯇ꯭ꯔ‌ꯦ ꯀ‌ꯦ ꯕꯦꯔꯥ ꯌꯥꯝ ꯇꯥꯕꯅꯦ
ꯕ꯭ꯔꯣꯗꯤ ꯀꯩ ꯀꯩ ꯍꯣꯠꯅꯔꯤꯒꯦ ꯍꯥꯖꯤꯛ ꯒ꯭ꯔꯦꯖꯨꯑꯦꯁꯟ ꯀꯩꯀꯥ ꯂꯣꯏꯔꯥꯕ꯭ꯔꯣ
ꯑꯩꯈꯣꯏꯗꯤ ꯑꯗꯨꯝ ꯕꯤꯖꯤꯅꯦꯁ ꯃꯆꯥ ꯃꯆꯥ ꯇꯧꯔꯒ ꯂꯩꯕꯅꯤꯗ
ꯑꯗꯣ ꯀꯩꯅꯣ ꯀꯣꯂꯦꯖꯇꯤ ꯂꯣꯏꯔꯕꯣ ꯀꯃꯥꯏ ꯇꯧꯔꯒꯦ
ꯀꯣꯂꯦꯖꯇꯤ ꯂꯣꯏꯔꯦ ꯍꯥ
ꯀꫭꯂ‌ꯦꯖ ꯁꯤꯗꯥꯥ ꯑꯣ ꯀꯨꯏꯔꯦ
ꯑꯥ ꯇꯨꯊꯥꯎꯖꯟ ꯁꯤꯛꯇꯤꯟꯒꯤ ꯂꫭꯒ꯭ꫪꯕꯅꯤ
ꯑꯣ ꯑꫭ ꯕ꯭ꯔꫭ ꯕꯤꯖꯤꯅꯦꯁ ꯇꯧꯋꯦꯕꯀꯣꯕ꯭ꯔꯣ
ꯍꫭꯏ ꯍꯣꯏ ꯕꯤꯖꯤꯅ‌ꯦꯁ ꯃꯆꯥ ꯇꯧꯔ ꯂꯩꯌ‌ꯦ ꯑꯩꯈꯣꯏ ꯃꯌꯥꯝꯅꯀꯣ
ꯐꯩꯗ ꯑꯣ ꯑꯗꯨꯁꯨ ꯐꯩꯌ‌ꯦ ꯇꯃꯦꯡꯂꯣꯡꯗ ꯑꯥ ꯏꯃꯥꯟꯅꯕꯤ ꯑꯃ ꯑꯅꯤ ꯂꯩꯌꯦ ꯑꯗꯣ ꯕ꯭ꯔꫭꯗꯤ ꯈꯪꯉꯝꯃꯔꯣꯏ ꯍꯥꯏꯗꯤ ꯏꯝꯐꯥꯜꯗ ꯃꯥꯒꯤ ꯃꯃꯥꯗꫭꯀꯣ ꯏꯃꯥꯟꯅꯕꯤꯒꯤ ꯏꯝꯐꯥꯜꯗ ꯍꯥꯏꯗꯤ ꯌꯨꯝ ꯄꯥꯜꯂꯛꯄ
ꯑꫭ
ꯑꯥꯑꯛ ꯇꯃꯦꯡꯂꯣꯡꯗ ꯑꯗꯨꯝ ꯆꯠꯀꯜꯂꯦ ꯑꯗꫭ ꯕ꯭ꫪꫭ ꯈꫪꯗꯤ ꯈꯪꯉꯝꯃꯔꯣꯏ
ꯍꯥꯡꯅꯤꯗꯥ ꯇꯃ‌ꯦꯡꯂꫭꯡ ꯃꯤꯗꯤ
ꯑꯣ,
ꯍꯦ ꯍꯦ ꯍ ꯍ ꯃꯤꯡ ꯄꯥꯟꯕ ꯌꯥꯗꯕꯒꯤꯅꯤꯗ
ꯑꯣ ꯑꯗꯨꯅꯦ ꯍꯦ ꯍꯦ ꯍ ꯑꯗꯣ ꯍꯨꯖꯤꯛ ꯕ꯭ꯔꯣ ꯐꯨꯠꯕꯣꯜ ꯀꯩꯅꯣꯒꯤꯁꯨ ꯌꯦꯡꯗꯔꯣ ꯁ꯭ꯄꯦꯟꯒꯤꯁꯨ
ꯁꯤ ꯍꯧꯖꯤꯛ ꯏꯁꯄꯦꯟꯁꯨ ꯇꯨꯋꯦꯜ ꯊꯥꯇꯤꯗ꯭ꯔꯣꯅꯦ
ꯅꯠꯇꯦ ꯇꯨꯋꯦꯜꯞ ꯊꯇꯤ ꯅꯠꯇꯦ ꯏꯁꯄꯦꯟꯗꯤ ꯑ ꯁ꯭ꯄꯦꯟꯗꯣ ꯇꯨ ꯊꯥꯇꯤꯔꯥ ꯊ꯭ꯔꯤꯔ ꯑꯣꯏꯕꯅꯦ
ꯑꯁ ꯑꯗꯨꯗꯤ ꯍꯧꯖꯤꯛ ꯌꯦꯡꯉꯗꯤ ꯑ ꯎꯝ ꯑꯗꯨꯒꯤ ꯑꯗꯨꯒꯤ ꯃꯦꯠꯁꯤꯗꯤ ꯌꯦꯡꯕ ꯉꯝ ꯃꯥꯏꯅ
ꯎꯝ ꯋꯥꯔꯅꯤꯕ ꯑꯩꯁꯨ ꯐ꯭ꯔꯥꯟꯁꯀ ꯀꯩꯅꯣꯗꯣ ꯌꯦꯡꯉꯝꯃꯒ ꯇꯨꯝꯒꯔꯟ ꯀꯩꯅꯣꯗꯤ ꯑꯖꯦꯟꯇꯤꯅꯥꯗꯤ ꯌꯦꯡꯒꯗ꯭ꯔꯣ ꯇ꯭ꯋꯦꯟꯇꯤ ꯑꯩꯠ
ꯑꯁ ꯑꯔꯖꯦꯟꯇꯤꯅꯥꯗꯤ ꯄꯨꯔꯥ ꯌꯦꯡꯒꯅꯤꯗ ꯑꯩꯒꯤ ꯑꯩꯒꯤ ꯇꯤꯝꯅꯦꯍꯦ
ꯍꯦ ꯃꯦꯁꯤ ꯐꯦꯟ ꯑꯣꯏꯔꯦꯅꯦꯅꯪ ꯑꯩꯁꯨꯅꯤꯗ ꯃꯦꯁꯤ ꯑꯁ ꯕ꯭ꯔꯣ ꯑꯁ ꯇꯨ ꯊꯥꯎꯖꯟ ꯇ꯭ꯋꯦꯟꯇꯤ ꯇꯨꯗ ꯉꯝꯒꯤꯕꯗꯣ ꯑꯁ ꯀꯞꯄꯁꯤꯗꯤ ꯕ꯭ꯔꯣ ꯑꯩꯈꯣꯏ ꯋꯥꯜꯀꯞ ꯉꯝꯕꯗ ꯎꯝ
ꯑꯩꯁꯨ ꯑꯩꯈꯣꯏ ꯑꯩꯈꯣꯏ ꯇꯃꯥꯏꯔꯣꯡꯗꯀꯣ ꯒ꯭ꯔꯨꯞꯀ ꯀ꯭ꯔꯤꯌꯦꯠ ꯇꯧꯔꯒ ꯃꯦꯁꯤ ꯒ꯭ꯔꯨꯞ ꯔꯣꯅꯥꯜꯗꯣ ꯒ꯭ꯔꯨꯞ ꯐꯖꯅ ꯗꯤꯕꯦꯠ ꯇꯧꯕ ꯒ꯭ꯔꯨꯞ ꯑꯃ ꯂꯩ ꯍ
ꯕ꯭ꯔꯣꯗꯤ ꯐꯨꯠꯕꯣꯜ ꯁꯥꯟꯅꯔꯛꯄ꯭ꯔꯣ ꯀꯃꯥꯏꯟ ꯇꯧꯒꯦ
ꯑꯁ ꯍꯟꯗꯛꯇꯤ ꯁꯥꯟꯅꯗ꯭ꯔꯦꯗ ꯇꯣꯛꯈ꯭ꯔꯦꯗ ꯍꯟꯗꯛꯇꯝ ꯎꯝ ꯑꯩ ꯀ꯭ꯂꯥꯁ ꯑꯦꯂꯚꯦꯟ ꯇꯨꯋꯦꯜꯞ ꯀꯥꯔꯤꯉꯩ ꯑ ꯀ꯭ꯂꯥꯁ ꯏꯠ ꯑ ꯀ꯭ꯂꯥꯁ ꯁꯚꯦꯟ ꯑꯩꯠ ꯅꯥꯏꯟ ꯇꯦꯟ ꯏꯂꯕꯦꯟ ꯇꯨꯋꯦꯜꯞ ꯑꯗꯨ ꯐꯥꯎꯗꯤ ꯑꯗꯨꯝ ꯁꯥꯅꯩ
ꯑꯣ
ꯁꯥꯅꯔꯒ ꯈꯣꯡ ꯑꯁ ꯍꯧꯖꯤꯛꯇꯤ ꯇꯣꯛꯈ꯭ꯔꯦꯗ ꯑꯁ ꯐꯨꯠꯕꯣꯜ ꯁꯥꯅꯕꯁꯦ ꯌꯥꯝ ꯍꯥꯏꯗꯤ ꯑꯩꯈꯣꯏꯗ ꯃꯥꯡ ꯌꯥꯝ ꯃꯥꯡꯉꯦꯕ ꯍꯥꯏꯕꯗꯤ ꯑꯩꯈꯣꯏ ꯁꯣꯛꯄ ꯃꯇꯝꯗꯀꯣ
ꯑꯥ
ꯑꯩꯈꯣꯏꯒꯤ ꯄꯩꯁꯥ ꯌꯥꯝ ꯆꯥꯡꯉꯦ ꯎꯝ ꯑꯩꯈꯣꯏꯒꯤ ꯄꯩꯁꯥ ꯌꯥꯝ ꯆꯪꯉꯦ ꯑꯗꯨꯒ ꯑꯩꯈꯣꯏ ꯅꯥꯔꯦ ꯑꯗꯨꯒ ꯑꯝ ꯌꯥꯝ ꯋꯥꯔꯦ ꯑꯗꯨ ꯑꯩꯈꯣꯏ ꯀꯥꯟꯅꯕꯗꯤ ꯑ ꯍꯥꯏꯕꯗꯤ ꯑꯥ ꯑꯩꯈꯣꯏ ꯍꯦꯑꯕꯨꯗꯤ ꯑꯗꯨꯝ ꯁꯥꯟꯅꯕꯅ ꯐꯕꯨꯗꯤ ꯐꯩꯌꯦ ꯑꯗꯨꯕꯨ ꯑꯁ
ꯐꯨꯕꯣꯜ ꯁꯅꯥꯔꯒ ꯑꯄꯣꯅꯦꯟ ꯇꯤꯝ ꯂꯩꯔꯒ ꯁꯨꯅꯥꯕꯁꯦ
ꯎꯝ
ꯌꯥꯝꯅ ꯂꯕꯒꯤꯀꯣ ꯃꯇꯝꯗ ꯑꯁ ꯑꯗꯨꯒꯤ ꯑꯁ
ꯃꯥꯅꯤ ꯃꯥꯅꯤ
ꯐꯨꯕꯣꯜ ꯁꯥꯟꯅꯕ ꯆꯠꯂꯦ ꯃꯥꯡꯈ꯭ꯔꯦꯅ ꯔꯤꯂꯥꯏꯁ ꯇꯧꯔꯒ ꯑꯗꯨꯝ ꯇꯨꯝꯃꯦ
ꯍꯥꯟꯅꯗꯤ ꯁꯥꯟꯅꯔꯝꯃꯦ ꯑꯗꯣ ꯍꯧꯖꯤꯛꯇꯤ ꯑꯥ ꯍꯜꯂꯣ
ꯑ ꯇꯥꯕ꯭ꯔꯣ
ꯑꯥ ꯇꯥꯏꯌꯦ ꯇꯥꯏꯌꯦ ꯇꯥꯏ ꯕ꯭ꯔꯣ
ꯎꯝ ꯍꯥꯏꯌꯨꯅꯦ ꯅꯪ ꯍꯥꯏꯕꯤꯌꯣ
ꯍꯧꯖꯤꯛꯇꯤ ꯍꯥꯏꯗꯤ ꯍꯥꯟꯅꯗꯤ ꯁꯥꯟꯅꯔꯝꯃꯦ ꯑꯗꯣ ꯍꯧꯖꯤꯛꯇꯤ ꯁꯥꯟꯅꯅꯤꯡꯗ꯭ꯔꯕ ꯀꯃꯥꯏꯅ ꯐꯥꯎꯒꯦ
ꯁꯖꯤꯁꯤ ꯁꯅꯥꯅꯤꯡꯗ꯭꯭ꯔꯔꯤꯗ ꯁꯍꯤꯁꯨꯨ ꯌꯝ ꯍꯣꯏ ꯆꯍꯤꯗꯤ ꯆꯍꯤꯁꯨ ꯌꯥꯝꯈꯠꯂꯛꯄꯅꯤꯅ ꯑꯁ
ꯑꯗꯣ ꯍꯟꯗꯛ ꯑꯃꯨꯛ ꯗꯨꯔꯥꯟ ꯂꯥꯛꯇꯣꯔꯦ ꯀꯃꯥꯏꯅ ꯇꯧꯕ ꯂꯥꯛꯀꯗ꯭ꯔꯣ ꯌꯦꯡꯕ
ꯑꯁ ꯏꯔꯁꯤꯒ ꯈꯥꯡꯒꯗꯁꯤ ꯂꯥꯛ ꯂꯥꯛ ꯀꯗꯤ ꯂꯥꯛ ꯅ ꯃ ꯐꯔꯤ ꯑꯣꯏꯅ ꯂꯩꯔꯗꯤ ꯑꯗꯨꯝ ꯅꯍꯥꯟ ꯗꯨꯔꯥꯟ ꯀꯥꯞ ꯂꯥꯛꯄꯗꯨꯗꯤ ꯌꯦꯡꯕ ꯆꯠꯂꯦ ꯈꯨꯃꯟ ꯂꯝꯄꯥꯛꯇ
ꯀꯣꯂꯦꯖ ꯀꯥꯏꯗ ꯇꯝꯃꯛꯀꯦ ꯏꯝꯐꯥꯜꯗ ꯇꯝꯃꯛꯄ ꯀꯥꯏꯗ
ꯑ ꯑꯩꯈꯣꯏꯗꯤ ꯑꯩꯈꯣꯏꯗꯤ ꯃꯔꯣꯗꯅꯤ
ꯏꯝꯐꯥꯜꯗ ꯇꯝꯃꯛꯇꯣꯏꯔꯤꯕꯀꯣ
ꯍ
ꯑꯗꯨ ꯕ꯭ꯔꯣꯗꯤ ꯃꯩꯇꯩꯔꯣꯟ ꯁꯦꯡꯉꯦꯕ
ꯌꯥꯗ ꯑꯩ ꯃꯤ ꯑꯩ ꯏꯝꯐꯥꯜꯗ ꯂꯩꯕꯁꯦ ꯆꯍꯤ ꯃꯔꯤ ꯃꯉꯥꯗꯤ ꯂꯩ
ꯍꯥꯏꯗꯤ ꯑꯇꯩꯁꯨ ꯐꯣꯟ ꯇꯧꯋꯦꯕꯀꯣ ꯑꯇꯩꯁꯨ ꯇꯧꯋꯦꯕ ꯑꯗꯣ ꯑꯇꯩꯒꯤ ꯑꯇꯩꯅ ꯉꯥꯡ ꯑꯗꯨꯒꯥ ꯕ꯭ꯔꯣꯅ ꯉꯥꯡꯕꯁꯤꯒ ꯕ꯭ꯔꯣꯅꯥ ꯈꯔ ꯍꯦꯜꯂꯦꯕꯥ ꯒ꯭ꯌꯥꯟ ꯇꯥꯕꯗꯣ
ꯅꯪ ꯋꯥ
ꯅꯠꯇꯦ ꯒ꯭ꯌꯥꯟꯕꯨꯗꯤ ꯇꯥꯏꯌꯦꯕꯀꯣ ꯑꯇꯩꯁꯨ ꯑꯗꯨꯝ ꯃꯌꯥꯏ ꯃꯌꯥꯏꯗ ꯃꯣꯏꯒꯤ ꯍꯥꯏꯗꯤ ꯂꯣꯟꯗꯣ ꯑꯩꯈꯣꯏꯒꯤ ꯂꯣꯟꯁꯦ ꯑꯗꯨꯝ ꯃꯌꯥꯏ ꯃꯌꯥꯏꯗ ꯁꯤꯖꯤꯟꯅꯩ ꯁꯤꯟꯅꯔꯛꯑꯦꯕꯥ ꯑꯗꯨꯒꯤ ꯂꯣꯗꯤ ꯁꯤꯖꯤꯟꯅꯗꯦꯗꯥ
ꯈꯪꯗ‌ꯦꯗꯥ ꯈ‌ꯣꯏꯗꯤ ꯃꯤꯇꯏ ꯂꯥꯎꯁꯨꯣ ꯍꯥꯏꯏꯗꯤ ꯁꯦꯡꯅꯥ ꯃꯩꯈꯣꯏꯅ ꯉꯥꯡꯕꯒꯨꯝꯅ ꯉꯥꯡꯕ ꯃꯈꯩꯗꯤꯗ ꯅꯣꯏꯗꯤ ꯐꯖꯅ ꯉꯥꯡꯉꯦ ꯀꯗꯅ
ꯑꯣ ꯎ ꯑꯩꯈꯣꯏꯗꯤ ꯁꯤꯗ ꯑꯗꯨꯝ ꯄꯣꯛꯑꯕꯅꯤꯅ ꯁꯤꯗ ꯑꯗꯨꯝ ꯂꯩꯔꯕꯅꯤꯅ ꯑꯗꯨꯝ ꯏꯃꯥꯟꯅꯕ ꯃꯩꯇꯩ ꯈꯔꯒ ꯑꯗꯨꯝ ꯄꯨꯜꯂꯦ ꯑꯗꯣ ꯑꯗꯨꯝ ꯁꯦꯡꯈ꯭ꯔꯦ ꯑꯗꯨꯏꯁꯨ ꯃꯌꯥꯏ ꯃꯌꯥꯏꯗ ꯑꯩꯈꯣꯏꯁꯨ ꯈꯣꯏꯌꯦꯗ ꯍꯥꯏꯗꯤ ꯃꯩꯇꯩ ꯑꯁꯦꯡꯕ ꯅꯠꯇꯕꯅꯤꯅꯀꯣ ꯀꯥꯏꯗ ꯃꯩꯇꯩ ꯑꯁꯦꯡꯕꯗꯧꯅ ꯉꯥꯡꯕꯗꯤ ꯌꯥꯔꯣꯏꯕ ꯌꯔꯦꯗꯥ ꯗꯨꯝ ꯒꯌꯟꯕꯨ ꯇꯥꯅꯔꯗꯤ ꯅꯠꯇꯔꯥ
ꯍ
ꯎꯝ
ꯅꯣꯏꯅ ꯉꯥꯡꯕꯗꯤ ꯃꯤꯇꯩꯒ ꯆꯞ ꯃꯥꯟꯅꯈꯅꯤꯅ ꯍꯧꯖꯤꯛꯇꯤ
ꯎ ꯔꯣꯖ ꯑꯗꯨ ꯒꯌ꯭ꯥꯟ ꯇꯥꯔꯤꯗ ꯔꯣꯖ ꯑꯗꯨ ꯑꯗꯨꯝꯥꯡ ꯉꯥꯡꯕꯩ ꯉꯥꯡꯕ ꯍꯥꯏꯗꯨꯅꯦꯕ ꯍꯥꯏꯗꯤ ꯀꯩꯅꯣ ꯑꯩꯈꯣꯏꯗꯤ ꯑꯩꯁꯦ ꯕꯖꯥꯔꯗ ꯂꯩꯌꯦꯕꯀꯣ ꯕꯖꯥꯔꯗꯁꯨ ꯂꯩꯔꯕꯅꯤꯅ ꯑꯗꯨꯝ ꯃꯩꯇꯩꯒ ꯑꯗꯨꯝ ꯄꯨꯜꯂꯦ ꯑꯗꯩ ꯃꯌꯥꯡꯒꯤ ꯕꯨꯜꯂꯦꯅꯦ
ꯎ ꯅꯅ ꯀꯩ ꯀꯩ ꯍꯅꯔꯒꯦꯕꯕꯣ
ꯑꯩꯗꯤ ꯑꯩ ꯀꯣꯂꯦꯖ ꯂꯣꯏꯕ ꯀꯨꯏꯗ꯭ꯔꯤ ꯂꯥꯁꯀ ꯂꯣꯏꯔꯦꯀꯣ ꯑꯗꯨꯗ ꯍꯧꯖꯤꯛ ꯀꯩꯅꯣ ꯑꯗꯨꯝ ꯁꯨꯝ ꯑꯦꯝ ꯑꯦꯗꯤ ꯇꯝꯊꯗ꯭ꯔꯦ ꯑꯗꯣ ꯀꯝꯄꯤꯇꯤꯇꯤꯞ ꯑꯦꯛꯖꯥꯝ ꯈꯔ ꯊꯥꯒꯦꯅ
ꯑꯣ
ꯀꯟꯅ ꯂꯥꯏ ꯄꯥꯗꯅ
ꯎꯝ ꯐ ꯂꯩ ꯌꯥ ꯑ ꯑ ꯌꯥꯝ ꯐꯩ ꯀꯟꯅ ꯍꯣꯠꯅꯔꯣ
ꯑꯣ ꯐꯔꯦ ꯕ꯭ꯔꯣ ꯑꯗꯨꯗꯤ ꯄꯨꯡꯁꯨ ꯇꯥꯗꯣꯔꯦ ꯐꯨꯠꯕꯣꯜ ꯐꯖꯅ ꯌꯦꯡꯉꯁꯤꯅꯦꯀꯣ
ꯑꯣ ꯍꯣ ꯍꯣ ꯄꯔꯦꯒꯣ ꯈꯨꯅꯥꯥꯏ ꯎꯝꯝ ꯎꯝ